ꯇꯥꯕ꯭ꯔꯥ
ꯇꯥꯏꯔ ꯎꯝ
ꯅ ꯅꯨꯡꯉꯥꯏꯇꯕꯩꯔ ꯈꯪꯗꯦ ꯌꯥꯗꯦ ꯍꯧꯖꯤꯛꯇꯧ ꯇꯧꯕꯗ ꯑꯃꯨꯛꯁꯨ
ꯎꯝ ꯑꯗꯨꯩꯗ ꯀꯩꯗ ꯑꯩꯈꯣꯏ ꯗꯤꯁꯀꯅꯥꯛꯇꯤꯡ ꯊꯥꯔꯛꯑꯦ ꯎꯝ
ꯅꯠ ꯅꯨꯡꯉꯥꯏꯇꯕꯒꯤ ꯃꯥꯜꯂꯦ ꯉꯁꯤ ꯅꯦꯠ ꯌꯥꯝꯅ ꯅꯨꯡꯉꯥꯏꯇꯕ ꯃꯥꯂꯦ
ꯅꯪꯒꯤꯁꯨ ꯑꯇꯩꯒꯤꯁꯨ ꯑꯣꯏꯕ꯭ꯔꯥ
ꯑꯥ ꯍꯣꯏ ꯑꯇꯩꯒꯤꯁꯨ ꯑꯣꯏꯌꯦꯦ ꯏꯇꯣꯟꯗꯒꯤ ꯑꯣꯏꯗꯦ
ꯑꯣ ꯑꯗꯨꯗꯤ ꯉꯁꯤꯁꯦ ꯐ꯭ꯔꯥꯏꯗꯦ ꯑꯣꯏꯕꯒꯤ ꯑꯣꯏꯔꯝꯒꯅꯤ
ꯎꯝ ꯐ꯭ꯔꯥꯏꯗꯤꯦꯗꯤ ꯀꯩꯌꯦ
ꯐꯔꯗꯦꯗꯗꯤ ꯅꯦ ꯅꯨꯡꯉꯥꯏꯇꯦ ꯍꯥꯏꯕꯅꯦ ꯃꯤ ꯑꯅꯝꯕꯅ
ꯑꯣ ꯀꯗꯔ ꯅꯪꯒꯤꯤꯗ
ꯀꯗꯥꯏꯅꯦ ꯀꯗꯥꯔ ꯅ
ꯍꯥꯏꯗꯤ ꯁꯤꯉ ꯃꯥꯂꯒ
ꯅꯪ ꯊꯕꯛ ꯍꯜꯂꯛꯏꯔꯣ
ꯎꯝ ꯊꯕꯛ ꯍꯜꯂꯛꯏꯅꯦ ꯀꯨꯏꯗ꯭ꯔꯤꯂꯛꯑꯒ ꯑꯃꯨꯛ ꯏꯔꯨꯊꯣꯛꯑꯦ ꯑꯃꯨꯛ ꯄꯣꯊꯥꯔ ꯂꯩꯑꯦ ꯂꯩꯕꯥꯛ ꯣ ꯍꯣꯝꯕꯒꯤ
ꯂꯩꯕꯥꯛꯇꯣ ꯍꯣꯝꯕꯒꯤ ꯀꯩꯗꯧꯕ
ꯒꯥꯔꯤꯗꯣ ꯏꯟꯖꯤꯟꯗꯣ ꯎꯪ ꯎꯪꯉꯒ ꯂꯩꯕ ꯆꯤꯡꯕꯥꯗ ꯋꯥꯕ
ꯑꯣ ꯅꯪꯅ ꯅꯪꯅ ꯂꯧ ꯎꯔꯤꯔꯣ
ꯅꯠꯇꯤꯗ ꯀꯅ ꯑꯩꯈꯣꯏꯗꯤ ꯑꯩꯈꯣꯏꯅ ꯍꯥꯏꯇꯥꯔꯦꯗ
ꯅꯣꯏꯅ ꯇꯧꯖꯕ
ꯑꯩꯈꯣꯏꯅ ꯇꯧꯗꯕ ꯍꯥꯏꯇꯥꯔꯦ ꯑꯗꯨ ꯆꯞ ꯃꯥꯟꯅꯔꯦꯗ ꯏꯌꯥꯝꯕꯁꯨ ꯇꯧ ꯅꯨꯄꯥꯁꯨ ꯇꯧ ꯑꯩꯈꯣꯏ ꯄꯥꯕꯨꯡꯗꯤ ꯇꯧꯗ꯭ꯔꯤꯗ
ꯎꯝ ꯑꯗꯨꯗꯤ ꯅꯪ ꯂꯧ ꯎꯕ ꯌꯥꯝ ꯍꯩꯔꯝꯃꯅꯤ
ꯍ ꯗꯤ ꯌꯥꯝ ꯂꯥꯏꯑꯍꯦ ꯃꯁꯇꯔ ꯑꯣꯏꯔꯛꯑꯦꯍꯦ ꯍꯧꯖꯤꯛꯀꯥꯟꯗꯤ
ꯌꯥꯝ ꯂꯥꯏꯌꯦ ꯃꯤꯗꯤ ꯂꯨꯏ ꯍꯥꯏꯅ
ꯀꯅꯥꯅꯥ ꯍꯥꯏꯕ ꯑꯦ ꯏꯁꯀ꯭ꯋꯥꯔ ꯄ꯭ꯂꯁ ꯕꯤ ꯏꯁꯀ꯭ꯋꯥꯔꯁꯨ ꯄꯥꯟꯗꯅꯥ ꯂꯎ ꯂꯎ ꯑꯦ ꯏꯁꯋꯥꯔ ꯄ꯭ꯂꯁ ꯏꯁꯔꯁꯨꯄ ꯍꯥꯏꯁ ꯇꯨ ꯑꯣ ꯁꯤ ꯍꯥꯏꯁꯇꯨ ꯑꯣꯄ ꯑꯗꯨꯒꯨꯝꯕꯁꯨ ꯌꯥꯎꯗꯅꯥ ꯀꯃꯥꯏꯅꯕ ꯑꯗꯨꯗꯤ
ꯆꯨꯝꯃꯤꯅꯦ ꯑꯗꯨꯁꯨ ꯈꯟꯅꯕ ꯌꯥꯏ
ꯂꯧ ꯎꯕꯗꯤ ꯃꯤꯅ ꯎꯔꯒ ꯇꯧꯕꯅꯤꯅ
ꯀꯔꯤ ꯇꯧꯔ ꯂꯩꯔꯝꯃꯤ ꯎꯝ ꯀꯔꯤ ꯇꯧꯔ ꯂꯩꯔꯝꯃꯤꯅꯣ
ꯑꯩꯗꯤ ꯍꯧꯖꯤꯛꯇꯣ ꯆꯥ ꯊꯛꯑꯝꯕꯅꯦ ꯑꯗꯣ ꯆꯥ ꯊꯛꯄ ꯂꯣꯏꯔꯦ ꯑꯗꯨꯒ ꯏꯕꯥꯅꯤ ꯑꯃꯨꯛ ꯋꯥꯔꯤ ꯁꯅꯔꯦ ꯏꯃꯥꯟꯅꯕꯤ ꯃꯣꯏ ꯈꯩꯗꯣ ꯂꯩ ꯂꯩꯃꯤꯟꯅꯔꯝꯕ ꯑꯗꯣ ꯑꯩ ꯃꯄꯥꯟꯗ ꯊꯣꯛꯂꯛꯄ ꯍꯥꯏꯗꯤ ꯔꯨꯝꯗ ꯂꯩꯕꯗꯤ ꯃꯤ ꯃꯌꯥꯝ ꯂꯩꯕꯗꯣ ꯑꯗꯨꯒꯤ ꯑꯗꯨꯒ ꯅꯦꯠꯁꯨ ꯅꯨꯡꯉꯥꯏꯇ ꯐꯠꯇꯕꯗꯣ ꯑꯗꯨꯗꯨꯒꯤ ꯑꯩꯅ ꯃꯄꯥꯟꯗ ꯊꯣꯛꯂꯛꯄꯅꯤꯗ
ꯎꯝꯁꯤ ꯄꯨ ꯎꯝ ꯅꯪ ꯃꯄꯥꯟ ꯊꯣꯛꯂꯛꯏꯗ ꯄꯨꯔꯥ ꯅꯪꯁꯦ ꯑꯩ ꯑꯩꯉꯣꯟꯗ ꯄꯨꯔꯥ ꯁꯤꯦꯔꯤꯌꯥꯁ ꯑꯣꯏꯈ꯭ꯔꯦꯅꯦ ꯍꯟꯗ꯭ꯔꯦꯠ ꯄꯥꯔꯁꯦꯟ ꯍꯟꯗꯇꯌꯥꯟ ꯄꯁ ꯁꯔꯤꯌꯥꯁꯅꯤ
ꯍꯣꯏ ꯅꯪꯅ ꯈꯟꯕꯗꯤ ꯀꯩꯁꯨ ꯀꯥꯏꯗꯦꯗ ꯈꯜꯂꯣ ꯑꯗꯨꯕꯨ ꯑꯩꯗꯣ ꯔꯨꯝꯗ ꯂꯩꯕꯗꯣ ꯍꯨꯃꯥꯡ ꯌꯥꯝ ꯁꯧꯕ ꯍꯥꯏꯗꯤ ꯑꯩꯗꯣ ꯉꯁꯥꯏꯁꯨ ꯃꯄꯥꯟꯗ ꯂꯩꯔꯝꯃꯦꯕ ꯑꯗꯨꯒ ꯃꯅꯨꯡꯗ ꯑꯃꯨꯛ ꯆꯪꯕꯅꯦꯕ ꯆꯥ ꯊꯛꯄꯒꯤꯗꯃꯛ ꯑꯗꯨꯒ ꯂꯣꯏꯕꯒꯤ ꯑꯃꯨꯛ ꯊꯣꯛꯂꯛꯄ ꯍꯧꯖꯤꯛꯇꯣ ꯑꯗꯣ ꯅꯪꯁꯨ ꯋꯥꯔꯤ ꯁꯥꯟꯅꯕ
ꯀꯣꯟ
ꯎꯝ ꯏꯪꯁꯨ ꯏꯪꯉꯦ ꯅꯨꯡꯁꯤꯠꯁꯨ ꯐꯪꯉꯦꯗꯅ
ꯎꯝ ꯔ ꯔꯝꯗ ꯈꯛ ꯂꯩꯕꯗꯤ ꯅꯨꯡꯉꯥꯏꯀꯣ ꯈ꯭ꯋꯥꯏꯗꯒꯤ ꯕꯦꯁ ꯑꯣꯏꯕꯗꯤ ꯑꯦꯚꯔꯒ꯭ꯔꯤꯟꯒꯤ ꯑꯦꯚꯔꯒ꯭ꯔꯤꯟꯒꯤ ꯄꯥꯝꯕꯤ ꯃꯈꯥꯗ ꯐꯝꯕꯗꯣ ꯑꯗꯨ ꯑꯗꯨꯅ ꯦꯁ ꯑꯣꯏ ꯃꯣꯏꯗꯤ ꯅꯨꯡꯁꯤꯠꯇꯣ ꯐ꯭ꯔꯦꯁ ꯑꯣꯏꯌꯦ ꯃꯣꯏꯗꯤ ꯏꯪꯕꯁꯨ ꯍꯦꯟꯅ ꯏꯪꯉꯦ ꯍꯦꯟꯅ ꯎꯪꯕꯒꯤ ꯁꯔꯨꯛꯄꯨꯗꯤ ꯁꯤ ꯄꯥꯝꯕꯤ ꯃꯈꯥꯗ ꯐꯝꯕꯗꯣ ꯑꯗꯨꯒꯤꯅꯤ ꯏ ꯍꯥꯏ ꯏ ꯃ ꯃꯥꯗ ꯍꯥꯏꯅ ꯑꯁ ꯑꯩ ꯑꯗꯨꯝ ꯐꯝꯃꯦ ꯑꯁ ꯌꯨꯝꯊꯟꯗ ꯂꯩꯔꯤꯀꯥꯟꯗ ꯑꯁ ꯎꯔꯨꯝ ꯎꯔꯨꯝ ꯎꯔꯨꯝ ꯂꯩꯚꯝ ꯍꯥꯟꯅ ꯌꯦꯡꯗꯀꯣ
ꯎꯝ
ꯅꯪꯁꯨ ꯅꯪꯁꯨ ꯑꯃꯔꯛ ꯇ꯭ꯔꯥꯏ ꯇꯧ ꯑꯦꯁꯤ ꯔꯨꯝꯗ ꯐꯝꯃꯀꯥꯟ ꯅꯨꯡꯁꯥ ꯌꯥꯝ ꯀꯟ ꯁꯥꯔꯤꯀꯥꯟꯗ ꯑꯦꯁꯤ ꯔꯨꯝꯗ ꯐꯝꯃꯣ ꯄꯨꯡ ꯑꯃꯒꯨꯝꯕ ꯑꯗꯨꯒ ꯀꯪꯂꯥ ꯄꯥꯠꯇ ꯆꯠꯂꯒ ꯎꯔꯨꯝꯗ ꯐꯝꯃꯣ ꯀꯔꯝꯕ ꯍꯦꯟꯅ ꯅꯨꯡꯉꯥꯏꯕ꯭ꯔꯥ ꯍꯥꯏꯕꯗꯤ
ꯀꯪꯂꯥ ꯄꯥꯠꯇ ꯎꯝ ꯀꯪꯂꯥ ꯄꯥꯠꯇ ꯀꯪꯂꯥꯗꯗꯤ ꯑꯩꯈ ꯈꯣꯢ ꯌꯥꯝ ꯆꯠꯂꯦ
ꯃꯅꯨꯡꯗ
ꯑꯥ ꯍꯣꯏ ꯃꯅꯨꯡꯗ
ꯑꯁ ꯁꯦꯒꯥꯜ ꯊꯧ ꯆꯠꯂꯤ ꯑꯁ ꯁꯦꯒꯜ ꯊꯧꯕ ꯆꯠꯂꯝꯃꯅꯦ ꯐꯖꯅ
ꯑꯣ ꯑꯩ ꯑꯩꯁꯨ ꯆꯠꯂꯦ ꯁꯥꯏꯀꯟ ꯊꯧꯕ ꯁꯥꯏꯀꯟꯁꯨ ꯊꯧꯋꯦ ꯑꯗꯨꯒ ꯁꯥꯢ ꯀꯩꯝ ꯊꯧꯗꯕ ꯃꯇꯝꯁꯨ ꯆꯠꯂꯦ ꯐꯣꯇꯣ ꯀꯥꯞꯄ ꯆꯠꯂꯦ ꯆꯠꯂꯦ ꯑꯗꯨꯝ ꯁꯨꯝ ꯆꯠꯄ ꯁꯥꯟꯅꯕꯗꯣ ꯑꯗꯨꯒꯤ ꯀꯣꯏꯕ ꯆꯠꯄꯁꯨ ꯅꯨꯡꯉꯥꯏ
ꯎꯝ
ꯃꯤꯁꯨ ꯃꯌꯥꯝ ꯂꯥꯛꯑꯦꯕ ꯀꯪꯂꯥꯗꯗꯤ
ꯎꯝ
ꯑꯗꯨꯒꯤ ꯑꯩꯁꯨ
ꯑꯁ ꯑꯩ ꯕꯖꯥꯔ ꯂꯩꯔꯤꯀꯥꯟꯗꯗꯤ ꯑꯁ ꯁꯟꯗꯦ ꯈꯨꯗꯤꯡ ꯇꯣꯏ ꯇꯣꯏꯅ ꯆꯠꯄꯅꯦꯍꯦ ꯑꯁ ꯎꯝ ꯁꯥꯢꯀꯜ ꯊꯧꯅꯤꯡꯉꯥꯏ ꯈꯛꯇꯪꯒꯤ
ꯑꯣ ꯁꯥꯢꯀꯟ ꯊꯧꯕꯗꯣ ꯌꯥꯝ ꯅꯨꯡꯉꯥꯏꯕ꯭ꯔꯣ
ꯌꯥꯝ ꯅꯨꯡ ꯑꯁ ꯑꯩꯈꯣꯏꯗꯤ ꯄꯥꯈꯪ ꯈꯛꯇꯪ ꯊꯧꯕꯅꯤꯅ ꯑꯁ ꯇꯝ ꯇꯝꯅ ꯊꯧꯕꯖꯦ ꯑꯁ ꯀꯅꯥꯅ ꯍꯦꯟꯅ ꯀꯟꯕ꯭ꯔꯥ ꯀꯅꯥꯅ ꯀꯅꯥ ꯍꯦꯟꯅ ꯉꯝꯕ꯭ꯔꯥ
ꯐꯨꯜ ꯁꯄꯤꯗ ꯐꯨꯜ ꯄꯦꯗꯜꯗ ꯄꯪꯑꯣꯠꯇ ꯑꯣꯠꯂꯦ ꯑꯩꯈꯣꯢꯗꯤ
ꯑ ꯑꯩꯈꯣꯏꯖꯨ ꯅꯨꯄꯤ ꯉꯥꯛꯇ ꯆꯠꯂ ꯂꯦ ꯑꯗꯨꯒ ꯁꯥꯏꯀꯟ ꯊꯧꯕꯗꯣ ꯑꯗꯣ ꯅꯨꯡꯁꯥ ꯌꯥꯝ ꯁꯥꯏꯌꯦ ꯅꯨꯡꯊꯤꯟꯗꯣ ꯑꯗꯨꯗꯨꯒꯤ ꯑꯁ ꯍꯨꯃꯥꯡ ꯈꯨꯁꯧ ꯑꯃ
ꯑꯗꯨꯒ ꯅꯣꯡꯃꯀꯣ ꯑꯩꯒ ꯑꯩꯒꯤ ꯕꯦꯁ ꯐ꯭ꯔꯦꯟ ꯑꯃꯒ ꯆꯠꯄ ꯎꯝ ꯑꯩ ꯎꯝ ꯑꯩ ꯀꯖꯤꯟ ꯁꯤꯁꯇꯔ ꯍꯥꯏꯗꯣꯏꯅꯦ ꯃꯥ ꯁꯥꯏꯀꯜ ꯅꯣꯡꯃ ꯃꯥꯡꯕ ꯁꯥꯢꯀꯜ ꯊꯧꯕ ꯀꯥꯟ ꯁꯥꯢꯀꯜ ꯃꯥꯡꯕ
ꯑꯦ ꯑꯗꯨꯗꯤ ꯐꯪꯗ꯭ꯔꯦ
ꯐꯪꯗ꯭ꯔꯦ ꯑꯗꯨꯝ ꯊꯣꯛꯑꯛꯦ ꯢꯕꯥꯅꯤ ꯎꯝ ꯀꯅꯥꯅ ꯄꯥꯏꯈꯔ ꯖꯥꯠꯅꯣ ꯑꯗꯨꯗꯤ ꯈꯪꯗꯕ ꯃꯌꯥꯡꯁꯤꯅꯗꯤ ꯄꯥꯏꯕ ꯃꯥꯜꯂꯦ
ꯎꯝ
ꯅꯪꯒꯤ ꯁꯥꯢꯀꯜꯂꯥ ꯍꯪꯉꯒ ꯍꯣꯏ ꯍꯣꯏ ꯃꯌꯥꯡ ꯃꯆꯥꯁꯤꯡꯗꯤ ꯍꯣꯏ ꯍꯣꯏ ꯍꯥꯏꯔꯒ ꯂꯩꯕ
ꯎꯝ ꯃꯣꯏꯒꯤ ꯃꯣꯏꯒꯤꯗꯤ ꯅꯠꯇꯕ ꯅꯣꯏ ꯅꯣꯏꯒꯤ ꯃꯁꯛ ꯈꯪꯗꯕ꯭ꯔꯣ ꯅꯣꯏꯅ
ꯃꯁꯛꯇꯤ ꯈꯪꯕꯅꯦꯕ ꯑꯩꯅ ꯏꯃꯥ ꯀꯖꯤꯟ ꯁꯤꯁꯇꯔꯗ ꯊꯝ ꯑꯁ ꯑꯁ꯭ꯋꯥꯗ ꯊꯝꯒꯅꯨ ꯑꯉꯥꯡꯁꯤ ꯌꯥꯝ ꯂꯩꯌꯦ ꯃꯤ ꯂꯧꯅꯕꯅꯦꯀꯣ ꯂꯧꯒꯟꯕꯅꯦꯀꯣ ꯍꯥꯏꯕꯅꯦꯕ ꯏꯁꯪ ꯏꯁꯤꯡ ꯊꯛ ꯢꯁꯤꯡ ꯊꯛꯂꯤ ꯀꯥꯟꯁꯤꯗ ꯃꯥꯗꯣ ꯊꯣꯛꯂꯛꯑꯒ ꯂꯩꯔꯝꯗ꯭ꯔꯦ ꯁꯦꯀꯥꯜꯗꯣ ꯑꯦ ꯃꯥꯡꯈ꯭ꯔꯦꯅꯦ ꯃꯌꯥꯡ ꯃꯆꯥꯁꯤꯡꯅ ꯑꯅꯤ ꯑꯍꯨꯝꯗꯤ ꯂꯩꯔꯝꯃꯦ ꯅꯪꯒꯤꯔ ꯈꯪꯒ ꯍꯣꯏ ꯍꯣꯏ ꯍꯥꯏꯌꯦ ꯑꯗꯨꯗ ꯀꯥꯟꯅꯗ꯭ꯔꯦ ꯏꯕꯥꯅꯤ ꯊꯧꯃꯤꯟꯅꯔꯁꯦ ꯊꯧꯃꯤꯟꯅꯔꯒ ꯊꯣꯛꯑꯁꯦ ꯍꯥꯏꯔꯦ ꯊꯣꯛꯑꯩ
ꯑꯣ ꯑꯗꯨꯗꯤ ꯁꯥꯢꯀꯟ ꯃꯥꯡꯈ꯭ꯔꯦ ꯑꯗꯨꯝ
ꯁꯥꯏꯀꯜꯗꯣ ꯍꯥꯏꯗꯤ ꯃꯥꯡ ꯀꯪꯂꯥ ꯃꯅꯨꯡꯗꯗꯤ ꯃꯥꯡꯕ ꯉꯝꯃꯣꯏꯅꯦ ꯄꯥꯗ ꯐ
ꯑꯣ ꯑ ꯑꯥ
ꯗꯨꯕꯥꯏꯀꯤ ꯁ ꯅꯧ ꯑ ꯊꯧꯕ ꯆꯠꯁꯤꯔꯣ ꯑꯃꯨꯛ ꯀꯥ ꯑꯗꯨꯏꯗꯤ
ꯍꯣꯏ ꯆꯠꯁꯦ ꯅꯣꯡꯃ ꯊꯧꯕ ꯆꯠꯁꯦ ꯀꯅꯥꯅ ꯍꯦꯟꯅ ꯊꯧꯒꯦ ꯌꯦꯡꯁꯦ
ꯑꯁ ꯅꯪ ꯍꯦꯟꯅ ꯉꯝꯗꯧ ꯃꯥꯜꯂꯤꯦꯗ
ꯗ ꯅꯪꯁꯨ ꯃꯌꯥꯝ ꯊꯧꯕ ꯅꯠꯇ
ꯑ ꯊꯧꯋꯦ ꯅꯨꯄꯤꯅ ꯅꯨ ꯅꯨꯄꯤꯅꯤꯅ ꯐꯥꯔꯁ ꯀ ꯐꯥꯔꯁ ꯐ ꯇꯁ ꯅꯨꯄꯤꯅꯤꯅ ꯉꯝꯈ꯭ꯔꯣ ꯉꯝꯈ꯭ꯔꯣ ꯍꯥꯏꯔꯗꯧ ꯃꯥꯜꯁꯦ ꯑꯩꯗꯣ
ꯑꯦ ꯑꯁꯦꯡꯕꯗꯤ ꯅꯠꯇꯦꯀꯣ ꯅꯪꯅ ꯍꯥꯏꯗꯣ
ꯁꯦꯡ ꯃꯤ ꯍꯧꯖꯤꯛꯀꯤꯗꯨꯔ
ꯍꯣꯏ
ꯥꯏ ꯃꯅꯦ ꯍꯦ
ꯏꯁ ꯑꯩ ꯊꯥꯖꯗꯦ ꯅꯪꯕꯨ
ꯍ ꯐꯖꯕ ꯀ ꯐꯖꯕ ꯀꯜꯗꯣ ꯄꯨ ꯐꯣꯟ ꯀ
ꯖ ꯊꯥꯖ ꯜꯂꯣ ꯍꯥꯏꯔꯣ
ꯎꯝ ꯐꯖꯩ ꯊꯖꯣ ꯍꯥꯏꯕꯣ
ꯊꯥꯖꯒꯦ ꯊꯥꯖꯒꯦ
ꯀꯌꯥꯃꯨꯛ ꯊꯥꯖꯗꯣꯏꯅꯣ ꯕꯣꯔꯥꯃꯨꯛ ꯑꯅꯤꯃꯨꯛ ꯊꯥꯖꯗꯣꯏꯔꯣ ꯕꯣꯔꯥ ꯀꯨꯟꯃꯨꯛ ꯊꯥꯖꯗꯣꯏꯔꯣ
ꯑ ꯕꯣꯔꯥ ꯌꯥꯝꯅ ꯊꯥꯖꯕꯗꯤ ꯇꯂꯦ ꯕꯣꯔꯥ ꯑꯃ ꯑꯃ ꯑꯃꯒꯨꯝꯕꯗꯤ ꯁꯥꯖꯔꯒꯦ
ꯕꯣꯔꯥ ꯃꯥꯒꯨꯝꯕ ꯑꯁ ꯑꯁ ꯄꯨꯔꯥ ꯃꯁꯤ ꯕꯣꯔꯥ ꯑꯃꯁ ꯌꯥꯔꯕꯅꯤꯗ ꯑꯩꯗꯤ ꯑꯩꯉꯣꯟꯗ ꯂꯩꯔꯤꯕ ꯕꯣꯔꯥ ꯕꯣꯔꯥ ꯇꯪꯈꯥꯏ ꯈꯛꯇꯪꯅꯤ ꯂꯩꯔꯤꯅꯤ ꯅꯪꯅ ꯇꯥꯖꯕꯗꯣ ꯑꯃꯨꯛ ꯍꯦꯟꯈ꯭ꯔꯦ
ꯑ ꯑꯗꯨ ꯅꯨꯡꯉꯥꯏꯇꯕ꯭ꯔꯣ ꯅ ꯑꯩꯅ ꯍꯦꯟꯅ ꯊꯥꯖꯕ ꯍꯦꯟꯕꯗꯨꯅꯦ
ꯑꯗꯨ ꯍꯦꯟꯅ ꯅꯨꯡꯉꯥꯏꯌꯦ
ꯑꯗꯨꯅꯦ ꯑꯩꯗꯤ ꯍꯩꯇ꯭ꯔꯣ
ꯑꯦꯛꯖꯝꯕ ꯊꯥꯔꯗꯤ ꯍꯟꯗ꯭ꯔꯦꯠꯇ ꯍꯟꯗ꯭ꯔꯦꯠꯇ ꯍꯟꯗ꯭ꯔꯦꯠ
ꯍꯟꯗ꯭ꯔꯦꯠꯇ ꯋꯥꯟ ꯐꯤꯐꯇꯤ ꯐꯪꯒꯗꯧꯕ ꯋꯥꯟ ꯇ꯭ꯋꯦꯟꯇꯤ ꯐꯪꯒꯗꯧꯕ ꯑꯗꯨꯒꯨꯝꯕꯅꯤ
ꯔꯦ ꯍꯥꯏ
ꯎꯝ ꯉꯁꯤꯗꯤ ꯅꯪ ꯑꯍꯥꯎꯕꯖꯥꯎꯀꯣ ꯑꯩꯅ ꯁꯨꯃꯥꯏꯅ ꯍꯥꯏꯕꯒꯤ
ꯎꯝ
ꯀꯩ ꯀꯩ ꯆꯥꯗꯣꯏꯅꯣ ꯑꯍꯥꯎꯕ
ꯆꯥꯔꯗꯣ ꯃꯥꯜꯂꯦ ꯌꯦ ꯌꯦꯅꯤ
ꯑꯣ ꯍꯣꯏ ꯆꯥꯔ ꯆꯥꯔꯣ ꯌꯦꯟ ꯆꯥꯔꯣ ꯉꯁꯤꯗꯤ ꯑꯗꯨꯒ ꯍꯌꯦꯡꯅ ꯑꯩꯗꯤ ꯉꯁꯤꯗꯤ ꯎꯝ ꯌꯦꯔꯨꯝ ꯆꯥꯔꯒꯦ
ꯑꯁ ꯌꯦꯔꯨꯝ ꯑꯁ ꯌꯦꯔꯨꯝ ꯑꯐꯨꯠꯄꯗꯣ ꯌꯥꯝ ꯍꯥꯎꯋꯤꯅꯦ ꯑꯁ ꯁꯤꯗꯤ ꯆꯥꯛ ꯆꯥꯛꯀꯥꯟꯗꯗꯤꯔꯣꯝꯗ ꯆꯥꯅꯤꯡꯗꯦ
ꯑꯣ ꯑꯩ ꯌꯦꯔꯨꯝ ꯌꯦꯔꯨꯝꯗꯤ ꯌꯥꯝꯅ ꯄꯥꯝꯕꯗꯤ ꯑꯣꯏꯗꯦ ꯑꯗꯨꯕꯨ ꯍꯣꯁꯇꯦꯜꯗ ꯑꯗꯨꯝ ꯂꯩꯃꯟꯕꯒꯤꯔꯥ ꯈꯪꯗꯦ ꯑꯗꯨꯝ ꯍꯣꯁꯇꯦꯜꯒꯤ ꯔꯨꯝꯗꯤꯀꯣ ꯍꯥꯎꯇꯦꯕ ꯃꯣꯏꯒꯤꯗ ꯐꯨꯠꯄ ꯍꯦꯟꯕꯔꯥ ꯈꯪꯗꯦ ꯌꯨꯝꯗ ꯇꯧꯕꯗ ꯗꯤ ꯍꯥꯎꯋꯦ ꯃꯀꯨꯁꯨ ꯁꯠ ꯁꯠ ꯃꯀꯨꯁꯨ ꯁꯤꯠ ꯁꯤꯠ ꯅꯥꯟꯅ ꯈꯣꯛꯇꯣꯛꯏꯗꯅ
ꯎꯝ
ꯑꯗꯨꯒꯅꯦ ꯍꯣꯁꯇꯦꯜꯒꯤꯗꯤ ꯃꯀꯨꯁꯨ ꯅꯞꯀꯅꯤ
ꯑꯝ
ꯑꯗꯨꯗꯨꯒ ꯅꯨꯡꯉꯥꯏꯇꯦ
ꯃ ꯀ ꯎꯅꯄꯗ ꯑꯁ ꯄꯥꯃꯨꯑ ꯌꯦ ꯔꯨꯝꯗ ꯂ ꯀꯩꯅꯣ
ꯍꯣꯏ ꯃꯀꯨ ꯅꯞꯄ ꯅꯞꯄꯒ ꯂꯩꯔꯏ ꯎꯝ ꯎꯝ ꯐꯝꯃꯏ ꯄꯝꯨꯁꯨ ꯎꯥꯏ ꯂꯩꯇ ꯇ
ꯐꯂꯥꯏꯇ ꯎꯝ
ꯌꯦꯔꯨꯝꯗ ꯐꯨꯜꯂꯒꯒ ꯑꯁ ꯄꯤꯁ ꯇꯔꯥꯃꯨꯛ ꯅꯪ ꯄꯤꯁ ꯀꯌꯥꯃꯨꯛ ꯆꯥꯕ ꯉꯝꯕ꯭ꯔꯅꯦ ꯃꯅꯨꯡꯗꯨꯝꯗ ꯑꯐꯨ
ꯌꯦꯔꯨꯝꯗꯤ ꯑꯁ ꯑꯩꯗꯤ ꯄꯤꯁ ꯑꯃꯁꯨ ꯌꯥꯔꯦ ꯄꯤꯁ ꯑꯃꯁꯨ ꯌꯥꯔꯦ ꯍꯥꯏꯗꯤ ꯄꯤꯁ ꯑꯃꯗꯤ ꯌꯥꯔꯦ ꯑꯩ ꯍꯥꯟꯅꯗꯤ ꯍꯥꯞ ꯈꯛꯇꯪ ꯆꯥꯕꯅꯦꯕ ꯑꯗ ꯍꯖꯤꯗꯤꯤ ꯄꯤꯤꯁꯥ ꯃꯁꯨꯨꯖꯥꯔꯦ
ꯑꯁ ꯅꯪ ꯆꯥꯕ ꯌꯥꯝ ꯁꯣꯜꯂꯦꯍꯦ ꯑꯗꯨꯛꯇꯗꯤ
ꯍꯣꯏ ꯑꯗꯣ ꯑꯩ ꯑꯁꯛ ꯑꯇꯣꯞꯄꯗꯤ ꯆꯥꯏꯌꯦ ꯃꯌꯥꯝꯅ ꯑꯗꯣ ꯌꯦꯔꯨꯝꯒꯤ ꯋꯥꯔꯤꯅꯤ
ꯎꯝ ꯏꯔꯣꯝꯗꯤ ꯍꯥꯏ ꯑꯔꯝ ꯃ ꯇꯥꯃꯨꯒꯤ ꯁꯥꯕ ꯃꯥꯂꯦ
ꯑꯁꯦꯡꯕꯔꯣ
ꯑꯁ ꯑꯩꯉꯣꯏꯅꯦ ꯎꯝ ꯇꯔꯥꯃꯨꯛꯇꯤ ꯆꯥꯕ ꯉꯝꯂ ꯑꯩꯅ ꯑ ꯑꯩꯈꯣꯏꯗꯤ ꯀꯩꯅꯣ ꯑꯩꯈꯣꯏꯗꯤ ꯆꯤꯡ ꯆꯤꯡꯗ ꯂꯩꯕꯅꯤꯅ ꯑꯁ
ꯆꯤꯡꯗ ꯂꯩꯔꯗꯤ ꯌꯦꯔꯨꯝ ꯌꯥꯝ ꯆꯥꯕ꯭ꯔꯣ
ꯑꯁ ꯆꯥꯕꯗ ꯀꯟꯕꯅꯦꯍꯦ ꯆꯤꯡꯗ ꯂꯩꯕ ꯃꯤꯁꯤꯡꯁꯦ ꯎ ꯆ ꯑꯥꯗ ꯃꯣꯏꯗꯤ ꯇꯥꯕꯨꯗ ꯀꯥꯏꯩꯅꯣ ꯎ ꯀꯔꯤ ꯍꯥꯏ ꯍꯥꯏꯁꯦꯔ ꯎꯝ
ꯆꯥꯕꯅ ꯍꯦꯟꯅ ꯄꯥꯝꯕ
ꯆꯥꯕꯗꯣ ꯄꯥꯝꯒꯜꯂꯦꯕ ꯎꯝ ꯄꯨꯡ ꯆꯥꯗ ꯆꯥꯔꯤꯗ ꯑꯗꯨꯒꯀꯣ ꯅꯣꯡꯃ ꯑꯩ ꯌꯦꯔꯨꯝ ꯀꯧꯕꯧꯕ ꯇꯔꯥꯇꯔꯦꯠ ꯇꯔꯥꯅꯤꯄꯥꯜ ꯑꯉꯧꯕ ꯈꯥꯡ ꯑꯃꯗ
ꯑꯃꯨꯛꯇꯪꯗ
ꯑ ꯃꯨ ꯇꯪꯗꯦ
ꯎꯝ ꯅꯪ ꯂꯣꯏꯅ ꯆꯥꯕ꯭ꯔꯣ
ꯎꯝ ꯂꯣꯏꯅꯤ ꯆꯥꯗꯦ ꯑꯗꯨꯗꯤ ꯃꯤ ꯃꯉꯥ ꯃꯤ ꯃꯉꯥꯒꯤ
ꯑꯁ ꯌꯥꯝꯃꯜ
ꯁꯦꯠ ꯑꯃ ꯄꯨꯔꯛꯄ ꯑꯗꯨ ꯅꯨꯃꯤꯠ ꯑꯗꯨ ꯅꯨꯃꯤꯠꯇꯨ ꯂꯣꯏ ꯂꯣꯏꯁꯤꯜꯂꯦ
ꯑꯁ ꯅꯣꯏ ꯃꯤ ꯃꯉꯥꯅ ꯁꯦꯝꯃꯜꯂꯦꯀꯣ ꯅꯣꯏꯗꯣ ꯅꯥꯕ꯭ꯔꯣ
ꯑꯁ ꯇꯨꯝꯕꯁꯤꯗꯤ ꯅꯨꯡꯉꯥꯏꯔꯦ ꯑꯗꯨ ꯆꯥꯔꯒ
ꯏ ꯄ ꯅꯣꯏ ꯁꯤꯗꯤ ꯕꯦꯔꯥꯅꯤꯍꯦ ꯌꯦꯔꯨꯝꯕ ꯑꯗꯨ ꯌꯥꯝꯅ ꯆꯥꯔꯗꯤ ꯂꯣꯏꯔꯦ
ꯅꯪ ꯌꯦꯅꯤꯡ